ꯑꯥ ꯏ ꯅꯨꯡ ꯉꯥꯏꯔꯤꯕꯣ
ꯅꯨꯡꯉꯥꯏꯔꯤꯦ ꯅꯨꯡꯉꯥꯏꯥꯏꯔꯤ ꯅꯨꯡꯉꯥꯏꯔꯤ
ꯅꯨꯃꯤꯠꯁꯦ ꯀꯃꯥꯏ ꯀꯃꯥꯏ ꯇꯧꯔꯅꯣ ꯅꯨꯡꯉꯥꯏꯌꯦ ꯑꯩꯁꯨ ꯎꯗꯕ ꯀꯣꯏꯔꯦꯗꯅ ꯀꯣꯁꯨ ꯇꯧꯕꯤꯔꯛꯇꯦ ꯀꯔꯤ ꯀꯔ ꯅꯣꯏꯗꯤ ꯃꯤꯗꯤ ꯊꯛꯄꯒꯤ ꯆꯤꯟꯕ ꯃꯥꯜꯅꯤꯀꯣ
ꯍꯣꯏ
ꯊꯕꯛ ꯆꯤꯟꯕ꯭ꯔꯅꯦ
ꯌꯥꯝ ꯆꯤꯟꯕꯗꯤ ꯑꯣꯏꯗꯦ ꯑꯗꯣ ꯍꯣꯏ ꯋꯥꯏ ꯁꯥꯡ ꯋꯥꯏ ꯁꯥꯡꯗꯦ ꯍꯧꯖꯤꯛꯀꯥꯟ
ꯍꯝꯦꯀꯣ ꯅꯪꯗꯤ ꯆ ꯇ ꯍꯔꯕꯣ
ꯇ ꯏ
ꯉꯁꯤ ꯊꯦꯡ ꯈꯔ ꯅꯥꯜꯂꯦ ꯌꯥꯏꯗ ꯅꯣꯏ ꯂꯩꯐꯝꯗꯨꯣ ꯅꯨꯡꯉꯥꯏꯕ꯭ꯔꯣ ꯂꯏꯕ
ꯎꯝ ꯍꯣꯏ ꯅꯨꯡꯉꯥꯏꯕꯗꯤ ꯅꯨꯡꯉꯥꯏꯌꯦ ꯑꯗꯨ ꯒꯥꯔꯤ ꯃꯈꯣꯟ ꯑꯗꯨ ꯑꯖꯥꯗ ꯇꯥꯗꯕꯒꯤꯀꯣ
ꯎꯝ ꯅꯨꯡꯉꯥꯏꯌꯦꯗꯅ ꯑꯗꯨꯗꯤ ꯅꯣꯏꯒꯤ ꯅꯅꯥꯎ ꯅꯨꯄꯥꯒ ꯂꯥꯏꯕ꯭ꯔꯥ ꯅꯠꯇ꯭ꯔꯒ ꯅꯊꯥꯟꯇ ꯂꯥꯏꯕ꯭ꯔꯥ
ꯏꯕꯥꯅꯤ ꯂꯑꯌꯦ
ꯎꯝ
ꯏꯕꯅꯤ ꯏꯒꯂ ꯏꯕꯅꯦꯦ ꯅꯨꯡꯉꯥꯏꯇꯦ ꯃꯥꯁꯨ ꯑꯗꯨꯝ ꯇꯨꯝꯔꯒ ꯂꯩꯕ ꯑꯗꯨꯅꯦ
ꯃꯗꯤ ꯌꯦꯅ ꯆꯥꯛ ꯌꯦꯟꯁꯥꯡ ꯈꯥꯟꯕꯨꯔꯒꯁꯨ
ꯍꯣꯏ ꯑꯗꯨꯃꯥꯏ ꯇꯥꯎꯕꯅꯦ
ꯁ ꯑꯗꯨꯒ ꯂꯩꯃꯤꯟꯅꯕ ꯅꯨꯡꯉꯥꯏꯇꯦ ꯑꯗꯨ ꯑꯗꯨ
ꯑꯗꯨꯗꯅꯦ
ꯀꯣꯏꯁꯨ ꯋꯥꯏꯗꯅ
ꯋꯥꯏꯌꯦꯦ ꯊꯣꯡꯕ ꯀꯥꯟꯗ ꯀꯔꯤ ꯑꯩꯈꯣꯏꯒꯤ ꯋꯥꯈꯜꯗ ꯀꯣ ꯃꯣꯏꯅ ꯍꯥꯎꯋꯦ ꯍꯥꯏꯒꯗ꯭ꯔꯥ ꯍꯥꯎꯇꯦ ꯍꯥꯏꯒꯗ꯭ꯔꯥ ꯍꯥꯏꯕꯗꯣ
ꯎꯝ ꯑꯗꯨꯒ ꯏꯟꯖꯥꯡꯁꯨ ꯑꯗꯨꯝ ꯅꯨꯡꯇꯤꯒꯤ ꯆꯥꯕꯒꯤ ꯍꯥꯏꯗꯤ ꯑꯠꯇꯨ ꯊꯤ ꯈꯪꯗꯦꯗꯅ ꯀꯖꯤ ꯆꯁꯤꯦꯔꯥꯅ
ꯎꯝ
ꯑꯗꯨꯃꯥꯏꯅ ꯇꯧꯋꯅꯤꯅ ꯑꯗꯨꯒ ꯃꯣꯏꯒ ꯑꯩꯈꯣꯏꯅ ꯍꯣꯠꯅꯕ ꯃꯣꯏ ꯍꯪꯦ ꯑꯗꯨꯅ ꯑꯗꯨ
ꯑꯗꯨꯅꯦ ꯃꯣꯏꯗ ꯊꯣꯡꯍꯥꯜꯂꯁꯦ ꯍꯥꯏꯔꯁꯨ ꯃꯣꯏ ꯑꯗꯨꯣꯏ ꯌꯥꯗꯦ
ꯌꯥꯗꯦ ꯊꯣꯡꯅꯤꯡꯗꯦ ꯑꯍꯣꯏ ꯊꯣꯛꯣꯡꯅꯤꯡꯗꯦ ꯊꯨꯝꯕ ꯍꯥꯏꯇꯦ ꯍꯥꯏꯕ ꯑꯗꯨ ꯃꯣꯏꯒꯤ ꯃꯋꯥꯅꯤꯗꯤ
ꯑꯗꯨ ꯑꯗꯨꯅꯦ
ꯑ ꯃꯈꯣꯏꯅ ꯊꯣꯡꯕꯗ ꯍꯥꯎꯋꯦ ꯍꯥꯎꯋꯦꯅ ꯁꯨꯃꯥꯏꯅ ꯑꯗꯨꯝ ꯆꯥꯔꯗꯤ ꯅꯨꯡꯉꯥꯏꯗꯅꯈꯣꯏꯁꯨ
ꯎꯝ ꯑꯗꯨꯅꯦ ꯉꯁꯤꯗꯤ ꯑꯩ ꯍꯋꯥꯏ ꯊꯣꯡꯕ ꯑꯣ ꯍꯥꯎꯋꯦꯅ ꯍꯥꯏꯕꯗꯤ
ꯀꯔꯤꯒꯤꯔꯀꯥꯡꯦ
ꯊꯥꯎ ꯍꯥꯞꯄꯗꯤ ꯍꯥꯎꯋꯦ ꯍꯥꯏꯕꯅꯤ ꯊꯥꯎ ꯑꯁ ꯊꯥꯎꯗꯤ ꯌꯥꯝ ꯆꯥꯅꯤꯡꯉꯦ ꯑꯩꯈꯣꯏ ꯑꯩꯒꯤ ꯏꯅꯥꯎꯅꯨꯄꯥꯁꯦ ꯊꯥꯎ ꯍꯥꯞꯅꯤꯡꯕ ꯀꯥꯡꯉꯥꯎ ꯆꯥꯅꯤꯡꯅ
ꯑꯗꯨꯅꯦ ꯑꯗꯨꯒꯨꯝꯕꯗꯣ ꯃꯊꯦꯜ ꯂꯩꯇ꯭ꯔꯗꯤ ꯆꯥꯗꯕꯅꯦ ꯍꯥꯏꯗꯤ ꯃꯅꯥꯒꯨꯝꯕꯗꯣ ꯃꯅꯥꯒꯨꯝꯕꯗꯣ ꯃꯥꯁꯦ ꯇꯟꯥꯟꯕꯅꯦꯕ ꯃꯅꯥ ꯍꯦꯛ ꯎꯔꯗꯤ ꯃꯅꯥꯗꯣ ꯍꯦꯛ ꯎꯔꯗꯤꯀꯣ ꯃꯥ ꯑꯗꯣ ꯑꯗꯨꯝ ꯌꯦꯡꯕꯤ ꯐꯥꯎ ꯌꯦꯡꯕꯤꯔꯔꯣꯏ ꯑꯗꯨꯝ ꯇꯣꯛꯈ꯭ꯔꯅꯤ ꯃꯥꯗꯣ
ꯑ ꯃꯍꯤ ꯈꯇꯅꯤ ꯑꯗꯨ
ꯎꯝ ꯍꯣꯏ
ꯀꯥꯟ ꯂꯩꯃꯣꯏꯁꯦ
ꯃꯍꯤ ꯐꯥꯎ ꯆꯥꯗꯕꯅꯤꯀꯣ ꯃꯥꯗꯤ
ꯑ ꯑꯩꯣꯏꯗꯤ ꯃꯍꯤꯗꯤ ꯆꯥꯕꯨꯗꯤ ꯆꯥꯏ ꯑꯗꯨꯒ ꯃꯅꯥꯗꯤ ꯁꯨꯝ ꯆꯥ ꯆꯥꯔꯔꯣꯏ
ꯎꯝ
ꯑꯗꯨꯈꯣꯏꯅ ꯁꯥꯎꯅꯤꯡꯕꯅꯦ ꯑꯗꯨꯒꯨꯝꯕ ꯃꯇꯝꯗ ꯑꯩꯈꯣꯏꯁꯨ ꯋꯥꯅ ꯊꯣꯡꯉꯒ ꯋꯥꯅ ꯈꯜꯂꯒ ꯊꯣꯡꯉꯨꯔꯀꯥꯟꯗ
ꯑꯗꯨ
ꯏꯄꯥꯏ ꯂꯥꯏꯇ꯭ꯔꯦ ꯃꯣꯏꯒꯤ ꯃꯇꯝ ꯑꯣꯏꯕꯒꯦꯔꯥ ꯅꯣꯏꯁꯨ ꯍꯌꯦꯡꯋꯥꯏꯗꯤ ꯒ꯭ꯌꯥꯟ ꯇꯥꯔꯅꯤꯗ ꯏꯆꯦꯩꯅ ꯁꯨꯃꯥꯏꯅ ꯊꯣꯡ ꯊꯣꯡꯕꯗꯣ ꯑꯁ ꯑꯁ ꯑꯗꯨꯃꯥꯏꯅ ꯋꯥꯔꯝꯒꯅꯤꯅꯀꯣ ꯃꯣꯏ ꯑꯉꯥꯡ ꯍ ꯌꯥ
ꯃꯣꯏ ꯃꯣꯏꯒꯤ ꯅꯨꯄꯤ ꯂꯩꯔꯗꯤꯀꯣ ꯈꯪꯒꯅꯤ ꯍꯥꯏꯗꯤ ꯍꯧꯖꯤꯛꯀꯥꯟꯒꯤ ꯍꯧꯖꯤꯛ ꯍꯧꯖꯤꯀꯥꯟꯒꯤ ꯅꯨꯄꯤꯗꯤ ꯑꯗꯨꯒꯨꯝꯕꯗꯣ ꯄꯥꯝꯖꯕꯅꯦꯕ ꯍꯥꯏꯗꯤ ꯃꯣꯏ ꯅꯨꯄꯤꯅ ꯑꯗꯨ ꯇꯧꯑꯣ ꯇꯧꯑꯣ ꯍꯥꯏꯔꯗꯤ ꯃꯣꯏꯁꯨ ꯏꯟꯒꯅꯤꯕ ꯑꯗꯨꯗꯒꯤ ꯃꯣꯏ ꯈꯪꯒꯅꯤ ꯍꯧꯖꯤꯛꯇꯤ ꯃꯣꯏ ꯑꯗꯣ ꯌꯥꯝ ꯀꯔꯤ ꯍꯥꯏꯁꯤꯔꯥ ꯌꯥꯝ ꯐ꯭ꯔꯤꯗ ꯂꯩꯕꯗꯣ ꯑꯩꯈꯣꯏ ꯀꯩꯀꯥ ꯂꯩꯃꯤꯟꯅꯕꯒꯤꯀꯣ ꯃꯣꯏꯅ ꯑꯩꯈꯣꯏꯕꯨ ꯀꯔꯤ ꯍꯥꯏꯁꯤꯔꯥ ꯎꯁꯤꯠꯇꯕꯩꯔꯥ
ꯑꯗꯨꯝ ꯇꯕꯅꯦꯕ ꯃꯣꯏꯒꯤ ꯅꯨꯄꯤ ꯂꯩꯔꯗꯤꯀꯣ ꯃꯣꯏ ꯑꯗꯨꯅꯦ ꯃꯣꯏꯒꯤ ꯅꯨꯄꯤ ꯂꯥꯏꯔꯗꯤ ꯅꯨꯡꯁꯤꯕꯒꯤꯀꯣ ꯑꯗꯨ ꯇꯧꯑꯣ ꯇꯧꯑꯣ ꯍꯥꯏꯔꯗꯤ ꯃꯣꯏꯗ ꯑꯗꯨꯝ ꯏꯟꯔꯒ ꯂꯩꯒꯅꯦꯕ
ꯍꯣꯏ ꯆꯃꯦ ꯑꯗꯨꯕꯗ
ꯌꯦꯟ
ꯈꯪꯗꯦ ꯃꯣꯏ ꯑꯉꯥꯡꯁꯤꯡꯁꯦ
ꯑꯗꯨꯒ ꯉꯁꯤ ꯉꯁꯤ ꯑꯩ ꯏꯄꯥ ꯀꯣꯜ ꯇꯧꯔꯛꯑꯦ ꯇꯧꯔꯛꯑꯒ ꯑꯩꯅ ꯑꯩ ꯏꯅꯥꯎꯅꯄꯥꯒꯤ ꯁꯥꯝꯁꯦ ꯌꯥꯝ ꯀꯦꯟꯕꯒꯤ ꯌꯥꯗ꯭ꯔꯦꯅ ꯍꯥꯏꯕ ꯑꯣ ꯗꯣꯛꯇꯔꯅ ꯌꯦꯡꯊꯣꯛꯄ ꯆꯠꯂꯣꯅ ꯍꯥꯏꯌꯦ ꯑꯗꯣ ꯃꯥ ꯐꯥꯒꯤ ꯇꯧꯔꯒ ꯗꯣꯛꯇꯔꯅ ꯌꯦꯡꯊꯣꯛꯈ꯭ꯔꯒ ꯃꯄꯥꯗꯒꯤ ꯂꯥꯛꯄꯅꯦ ꯍꯥꯏꯔꯗꯤ ꯗꯤ ꯁꯣꯏꯔꯦꯀꯣ ꯑꯗꯨꯃꯥꯏꯅ
ꯀꯔꯤ ꯍꯥꯏ ꯑꯩꯟ ꯇꯥꯗ
ꯃꯥꯒꯤ ꯊꯝ ꯌꯥꯝ ꯀꯦꯟꯕꯒꯤꯀꯣ ꯗꯣꯛꯇꯔꯗ ꯌꯦꯡ ꯍꯥꯥꯜꯂꯣꯅ ꯍꯥꯏꯕ ꯑꯗꯣ ꯁꯦꯁꯇ ꯗꯣꯛꯇꯔꯗ ꯌꯦꯡꯒ ꯌꯦꯡꯅꯤꯡꯉꯥꯏ ꯂꯥꯛꯄ ꯀꯥꯟꯗ ꯗꯣꯛꯇꯔꯅ ꯃꯥꯒꯤ ꯃꯄꯥꯗꯒꯤ ꯂꯥꯛꯄꯅꯤꯀꯣ ꯍꯥꯏꯔꯗꯤ ꯌꯥꯝ ꯁꯣꯏꯒꯅꯤꯀꯣꯅ ꯍꯥꯏꯕ
ꯍ
ꯑꯩꯄꯥꯁꯨ ꯁꯝꯒꯦꯗꯅ ꯑꯗꯨꯗꯤ ꯑꯗꯨꯒ ꯁꯝ ꯀꯦꯟꯕ ꯍꯧꯥꯎꯗ꯭ꯔꯤꯉꯩꯗ ꯅꯨꯄꯤ ꯊꯤꯅꯕ ꯇꯧꯔꯑꯣ ꯑꯩꯅ
ꯁꯤꯔꯣ ꯍꯥꯏꯔꯣ ꯑ
ꯆꯦꯔꯣꯅꯦ
ꯍꯧꯖꯤꯛꯇꯤ ꯉꯥꯟ ꯂꯩꯗ
ꯎ ꯉꯟꯥꯟꯕꯁꯨ ꯅꯠꯇꯦ ꯊꯤꯕꯁꯨ ꯍꯥꯎꯗꯣꯏꯅꯦ ꯍꯧꯖꯛꯁꯨ ꯍꯥꯏꯗꯤ ꯃꯣꯏꯒꯤꯗꯣ ꯆꯍꯤ ꯀꯣꯟ ꯍꯦꯟꯈ꯭ꯔꯦꯕ
ꯑꯗꯨ ꯑꯣꯏꯔꯁꯨ ꯃꯇꯝ ꯑꯗꯨꯝ ꯀꯣꯏꯅ ꯅꯨꯡꯁꯤꯕꯗ ꯅꯨꯡꯉꯥꯏꯌꯦ
ꯑꯗꯨꯅꯦ ꯑꯗꯨꯅꯦ ꯑꯩ ꯏꯄꯥꯗꯣ ꯑꯗꯨꯃꯥꯏꯅ ꯍꯥꯏꯕꯅꯦ ꯅꯨꯡꯁꯤꯌꯦ ꯍꯥꯏꯔꯁꯨ ꯎ ꯍꯦꯛ ꯂꯨꯍꯣꯡꯕ ꯑꯗꯨꯣ ꯃꯣꯏꯗꯣ ꯄꯥꯝꯗꯦ ꯅꯨꯡꯁꯤꯔꯒ ꯀꯣ ꯆꯍꯤ ꯌꯥꯝꯔꯒ ꯃꯣꯏꯒꯤ ꯀꯔꯤ ꯍꯥꯏꯗꯔꯥ ꯃꯣꯏꯒꯤ ꯎꯝ ꯃꯣꯏꯒꯤ ꯑ ꯍꯣꯏ ꯃꯣꯏꯒꯤ ꯐꯦꯃꯤꯂꯤ ꯑꯗꯣ ꯍꯣꯏ ꯑꯗꯣ ꯈꯥꯡꯈ꯭ꯔꯒ ꯀꯣ ꯎꯝ ꯂꯣꯏ ꯈꯥꯡꯉꯒ ꯇꯥꯎꯕꯗꯣ ꯃꯥꯗꯤ ꯄꯥꯝꯕ ꯑꯗꯨꯒꯤ ꯆꯍꯤ ꯑꯃ ꯑꯅꯤ ꯈꯥꯛꯇꯗꯤ ꯌꯥꯗꯦ ꯌꯥꯝ ꯀꯨꯏꯅ ꯅꯨꯡꯁꯤꯒꯗꯕꯅꯤ ꯍꯦꯟꯅ ꯍꯥꯏꯌꯦꯦ ꯑꯩꯕꯨ ꯐꯥꯎ ꯀꯔꯤꯒꯤꯦꯔꯥ ꯂꯩꯇꯕ꯭ꯔꯥ ꯀꯥꯏꯅ
ꯅ ꯑꯦ ꯍꯥꯏꯕ ꯌꯥꯗ꯭ꯔꯣ
ꯂꯩ ꯍꯥꯏꯔꯗꯤ ꯃꯣꯏꯗ ꯏꯟꯚꯦꯁꯇꯤꯒꯦꯠ ꯇꯧꯒꯅꯤ ꯃꯣꯏꯗꯤ ꯑꯗꯨꯒꯤ ꯂꯥꯛꯑꯦ ꯍꯥꯏꯔꯁꯨ ꯌꯥꯗꯣ ꯂꯩꯇꯦ ꯍꯥꯏꯩꯕꯁꯨ ꯌꯥꯗꯕ ꯑꯩꯈꯣꯏꯁꯦ
ꯎꯝ ꯎꯝ ꯑꯩꯒꯤ ꯏꯃꯥꯒ ꯕꯕꯥꯁꯨ ꯐꯥꯒꯤ ꯇꯥꯎꯕ ꯍꯥꯎꯔꯦ ꯅꯍꯥꯟ ꯑꯉꯥꯟꯕꯗꯤ ꯊꯣꯛꯄ ꯀꯥꯟꯗꯀꯣ ꯕꯥꯅꯦ ꯅꯪ ꯑꯦꯛꯖꯥꯝ ꯑꯦꯛꯖꯥꯝꯗꯣ ꯐꯥꯎꯗ꯭ꯔꯗꯤ ꯁꯤ ꯑꯉꯥꯡꯕꯗꯤꯒꯨꯝꯕ ꯇꯥꯎꯔꯣ ꯁꯤ ꯑꯩꯈꯣꯏ ꯈꯨꯟꯗ ꯂꯥꯛꯏꯕꯗꯤ ꯁꯤꯒꯨꯝꯕ ꯇꯧꯒꯗꯕꯅꯤꯅ ꯑꯩꯅ ꯑ ꯍꯥꯏꯔ ꯀꯥꯟꯗ ꯃꯥ ꯅꯣꯛꯑꯦ ꯭ꯔꯥꯎꯟꯗ ꯅꯣꯏ ꯅꯣꯟꯗ ꯅꯣꯏ ꯑꯉꯥꯡꯁꯤ ꯁꯅꯥꯔꯒ ꯂꯥꯛꯀꯥꯟꯗ ꯑꯗꯨꯃꯥꯏꯅ ꯍꯥꯏꯔꯒꯥꯟꯗ ꯑꯩꯅ ꯑꯦ ꯍꯥꯏꯔꯒ ꯃꯥ ꯑꯩꯒꯤ ꯕꯄꯥ ꯌꯥꯝ ꯅꯣꯛꯂꯒꯥꯏꯔꯝꯃꯦ ꯐꯥꯒꯤ ꯇꯥꯎꯕ ꯍꯥꯎꯔꯦ ꯉꯥ ꯍꯧꯖꯤꯛꯇꯤ ꯑꯗꯨꯒꯗꯨ ꯅꯍꯥꯟ ꯅꯍꯥꯟ ꯑꯩꯒ ꯐꯥꯎꯅꯕ ꯅꯨꯄꯥꯗꯣ ꯑꯩꯈꯣꯏꯒꯤ ꯌꯨꯝꯗ ꯂꯥꯛꯄ
ꯎꯝ
ꯑꯁꯤ ꯑꯁꯤꯒꯤ ꯆꯍꯤꯗꯅꯤ ꯂꯥꯛꯔꯀꯥꯟꯗ ꯑꯩꯒꯤ ꯃꯃꯥ ꯑꯩꯈꯣꯏ ꯂꯣꯏ ꯂꯥꯏ ꯂꯩꯔꯦ ꯂꯩꯑ ꯂꯥꯏꯑ ꯗꯨꯀꯥꯟꯗ ꯑꯗꯨꯒꯀ ꯑꯩꯅ ꯆꯥ ꯊꯥꯛꯑꯣꯅꯀꯣ ꯍꯥꯏꯕ ꯀꯥꯟꯗ ꯏꯃꯥꯅ ꯌꯦꯡꯂꯒ ꯅꯣꯛꯁꯜꯂꯑꯦ ꯑꯗꯨꯒ ꯐꯝꯔꯒ ꯂꯥꯏꯔꯒ ꯀꯗ ꯑꯩꯒꯤ ꯃꯃꯥꯅ ꯍꯥꯏꯔꯦ ꯑꯁ ꯅꯪꯗꯤ ꯑꯩꯒꯤ ꯏꯅꯥꯎꯅꯨꯄꯥꯒꯤ ꯃꯤꯡ ꯍꯥꯏꯔꯒ ꯀꯣ ꯅꯪꯃ ꯃꯅꯥ ꯃꯥꯅ ꯌꯦꯅ
ꯑꯩ
ꯑꯗꯨꯒꯨꯝꯕ ꯁꯨꯃꯥꯏꯅ ꯅꯣꯛꯔꯒ ꯑꯩꯅ ꯑꯦ ꯑꯗꯨꯝ ꯅꯣꯏ ꯐꯥꯒꯤ ꯌꯥꯝ ꯇꯥꯎꯕꯒꯤ ꯑꯩ ꯃꯄꯥꯟ ꯊꯣꯛꯑꯒ ꯑꯩꯒꯤ ꯅꯤꯅꯤ ꯅꯥꯛꯄ ꯑꯩꯅ ꯑꯗꯨꯨꯝ ꯆꯤꯠꯇ ꯁꯥꯕ ꯅꯨꯄꯤ ꯍꯧꯖꯤꯛ ꯑꯉꯥꯡ ꯋꯥꯏꯌꯦꯗꯅ ꯅꯤꯅꯦ ꯑꯃ ꯅꯣꯏꯒꯤ ꯅꯆꯥꯅꯨꯄꯤ ꯅꯨꯄꯤꯒ ꯈꯔ ꯃꯥꯟꯅꯕ ꯑꯉꯥꯡꯗꯣ ꯑꯗꯨ ꯑꯗꯨꯒꯤ ꯌꯨꯝꯗ ꯂꯒ ꯑꯩꯅ ꯑꯗꯨꯝ ꯆꯠꯄ ꯑꯗꯨꯒ ꯃꯃꯥꯅ ꯑꯩ ꯂꯥꯛ ꯍꯥꯏ ꯃꯤ ꯃꯤꯅ ꯌꯨꯝꯗ ꯂꯥꯛꯑꯗꯤ ꯀꯔꯤꯒꯤ ꯅꯪꯗꯤ ꯑꯗꯨꯝ ꯊꯣꯛꯄ꯭ꯔꯥꯅꯣ ꯅꯣꯏꯅ ꯐꯩꯒꯤ ꯌꯥꯝ ꯇꯥꯎ ꯃꯥꯟꯕꯒꯤ ꯌꯥ ꯂꯩꯅꯤꯡꯗꯦ ꯑꯗꯨ ꯑꯩꯒꯤ ꯃꯃꯥꯒ ꯄꯄꯥꯒ ꯅꯂꯒ ꯂꯥꯛꯑꯦ ꯃꯤꯥ ꯃꯤ ꯑꯐꯥꯕꯗ ꯑꯗꯨꯝ ꯌꯨꯝ ꯄꯥꯟꯒꯗꯕꯅꯤ ꯃꯤ ꯑꯐꯥꯕ ꯅꯪꯕꯨ ꯌꯥꯝ ꯅꯨꯡꯁꯤꯕ ꯑꯗꯨꯅ ꯅꯣꯏ ꯀꯨꯏꯅ ꯂꯥꯛꯕꯗꯤ ꯅꯣꯏ ꯑꯅꯤ ꯈꯛꯇꯅꯤ ꯅꯣꯏꯒꯤ ꯑꯉꯥꯡ ꯁꯤꯡꯗꯤ ꯍꯌꯦꯋꯥꯏꯗ ꯑꯗꯨꯝ ꯆꯜꯂꯒ ꯅꯣꯏꯒꯤ ꯃꯁꯥ ꯃꯁꯥꯒꯤ ꯌꯨꯝ ꯁꯨꯃꯥꯏꯅ ꯑꯗꯨꯝ ꯆꯠꯂꯅꯤ ꯦ ꯄꯥꯔꯠꯅꯔꯗꯤ ꯐꯖꯅ ꯆꯨꯁ ꯇꯧꯒꯗꯕꯅꯤ ꯁꯨꯃꯥꯏꯅ ꯍꯥꯏꯅ ꯇꯧꯋ
ꯌꯥꯝ ꯐꯩꯌꯦꯅ ꯑꯩꯈꯣꯏ ꯍꯥꯏꯗꯤ ꯅꯣꯏ ꯃꯃꯥ ꯃꯕꯥꯅ ꯑꯗꯨꯝ ꯑꯗꯨꯝ ꯍꯥꯏꯕꯗꯣ ꯌꯥꯝ ꯐꯕꯅꯦ ꯑꯗꯨꯒ ꯃꯥ ꯅꯪ ꯅꯪꯁꯥꯏꯗꯤ ꯌꯥꯝ ꯅꯨꯡꯉꯥꯏꯔꯝꯒꯅꯤ
ꯎꯝ ꯑꯗꯨ ꯎꯝ ꯑꯗꯨꯁꯨ ꯃꯣꯏ ꯈꯪꯉꯦ ꯍꯥꯏꯕꯗꯣ ꯃꯃ ꯑꯗꯤ ꯑꯩ ꯍꯥꯏꯔꯒꯦꯗꯤ ꯇꯥꯎ ꯍꯥꯏꯅꯤꯡꯗꯕ ꯏꯆꯦꯗꯅ ꯍꯥꯏꯔꯨꯅꯨ ꯑꯩ ꯏꯆꯦꯗ ꯍꯥꯏꯔꯒ ꯏꯆꯦꯗꯤ ꯌꯥꯝ ꯏ ꯆꯦꯗꯤ ꯍꯧꯖꯤꯛ ꯑꯗꯨ ꯑꯗꯨ ꯑꯗꯨꯒꯤ ꯅꯨꯄꯥ ꯑꯗꯨꯗꯤ ꯏꯆꯦꯗꯤ ꯌꯥꯝ ꯄꯥꯝꯕꯒꯤ ꯍꯧꯖꯤꯛꯇꯤ ꯅꯨꯡꯉꯥꯏꯔꯦ ꯃꯥꯅꯁꯨ ꯁꯨꯃꯥꯏꯅ ꯃꯇꯦꯡ ꯄꯥꯡꯕꯒꯤꯀꯣ ꯑꯩꯉꯣꯟꯗ ꯏꯆꯦꯁꯨ ꯑꯗꯨꯒꯤ ꯅꯨꯄꯥꯗꯨꯗꯤ ꯌꯥꯝ ꯄꯥꯝꯃꯦꯕ ꯃꯣꯏ ꯑꯉꯥꯡꯗꯒꯤ ꯑꯗꯨꯝ ꯈꯪꯅꯔꯒ ꯃꯣꯏ ꯀ꯭ꯂꯥꯁꯃꯦꯠ ꯀꯣ ꯁꯨꯃꯥꯏꯅ ꯇꯧꯒꯦ ꯌꯥꯝ ꯐꯥꯕꯅꯦꯅ
ꯑꯝ
ꯑꯗꯨ ꯍꯥꯏ
ꯍꯣꯏ ꯑꯗꯨꯝ ꯊꯥꯕꯅꯤꯗ ꯎꯝ
ꯃꯣꯏꯒꯤ ꯏꯃꯨꯡꯗꯨꯅꯤ ꯍꯥꯏꯅ ꯀꯤꯅ ꯄꯥꯝꯗꯕꯒꯨꯝ ꯇꯥꯎꯕ
ꯍꯅꯦ ꯄꯥꯝꯗ꯭ꯔꯗꯤꯀꯣ ꯄꯥꯝꯗ꯭ꯔꯔꯤꯗꯤꯀꯣ ꯍꯥꯏꯗꯣꯛꯀꯅꯤ
ꯍꯥꯏꯗꯤ ꯍꯩꯗꯣꯛꯀꯅꯦꯕ ꯄꯥꯝꯗ꯭ꯔꯗꯤ ꯍꯥꯏꯩꯗꯣꯛꯀꯅꯦꯕ
ꯑꯣꯁꯨꯍ ꯑ ꯋꯥ ꯈꯔ ꯈꯔꯗꯤ ꯑꯗꯨꯝ ꯇꯥꯕꯀꯣ ꯏꯂ
ꯃꯣꯏ ꯏꯃꯨꯡꯗꯒꯤꯔ
ꯑꯥꯟ ꯀꯥꯞꯄꯅꯤ ꯑꯩ ꯅꯨꯏꯗ ꯍꯥꯏꯗꯣꯛ ꯇꯧꯕꯥꯏꯅꯦ
ꯅꯠꯇ ꯃꯥ ꯃꯣꯏ ꯏꯃꯨꯡ ꯍꯥꯏꯕꯁꯦ
ꯑꯩꯈꯣꯏꯒꯤ ꯏꯃꯥꯟꯅꯕꯤꯁꯤꯡꯅꯁꯨ ꯍꯥꯏꯗꯣꯛꯅꯤꯡꯗꯕꯗꯣ
ꯎꯝ
ꯑꯗꯨꯒꯤ ꯏꯁꯥꯅ ꯑꯗꯨꯝ ꯀꯥꯞꯄ꯭ꯔꯒ ꯂꯥꯛꯑ ꯃꯉꯣ ꯃꯥ ꯑꯩꯅ ꯐꯥꯎꯗꯥꯕ ꯅꯨꯄꯥꯗ ꯍꯥꯏꯔꯒ ꯑꯩꯈꯣꯏꯒꯤ ꯏꯃꯥꯟ ꯅꯨꯄꯤꯁꯤꯡꯅꯁꯨ ꯍꯥꯏꯩꯅꯤꯡꯗꯕꯒꯤ ꯑꯩ
ꯑꯝ
ꯋꯥ ꯌꯥꯝ ꯊꯣꯛꯀꯅꯤꯗꯨꯅ ꯑꯗꯨꯗꯒꯤ ꯑꯩꯅ ꯄꯥꯝꯗꯕ ꯑꯗꯨ
ꯃꯣꯏ ꯃꯃꯥꯅ ꯍꯥꯏꯗꯣꯛꯄ꯭ꯔꯥ ꯅꯠꯇ꯭ꯔꯒ
ꯇꯅ ꯃꯥ ꯃꯆꯩ ꯃ ꯌꯥꯝ ꯂꯥꯛꯑꯦꯗꯅ
ꯎ ꯃꯣꯏ ꯋꯥ ꯇꯥꯒꯅꯨꯗ
ꯑꯗꯨ ꯏꯅꯤ ꯇꯥꯔꯗꯤ ꯅꯍꯥꯟꯗꯒꯤ ꯇꯧꯅꯤ ꯑꯩꯈꯣꯏꯅꯦ ꯍꯥꯏꯅ ꯇꯥꯔꯗꯤ ꯃꯆꯩ ꯑꯃ ꯌꯥꯝ ꯑꯐꯥꯎꯕꯤ ꯑꯃ ꯂꯥꯏꯌꯦꯡ ꯃꯄꯥꯟ ꯑꯗꯤ ꯌꯥꯝ ꯐꯥꯕꯒꯨꯝ ꯇꯕ ꯑꯗꯨꯒꯤ ꯅꯨꯄꯤꯗꯨꯅꯤ